ꯍꯜꯂꯣ ꯚꯥꯏ ꯍꯧ ꯅꯨꯡꯉꯥꯏꯔꯤ ꯀꯃꯥꯏ ꯀꯃꯥꯏꯅ ꯍꯧꯖꯤꯛꯀꯟꯖꯤꯕꯨ ꯅꯨꯡꯉꯥꯏꯔꯤꯌꯦ ꯚꯥꯢ
ꯅꯨꯡꯉꯥꯏ ꯅꯨꯡꯉꯥꯏꯔꯤꯌꯦ ꯚꯥꯏ ꯄꯨꯟꯗꯕꯁꯨ ꯀꯨꯏꯔꯦ ꯀꯩꯅꯣꯝ ꯇꯧꯁꯤꯅ ꯑꯩꯈꯣꯏ ꯆꯠꯅꯕꯤ ꯑꯃ ꯀꯩ ꯀꯩꯅꯣ ꯈꯔ ꯁꯤꯟꯊꯥ ꯈꯔ ꯄꯥꯡꯊꯣꯛꯁꯤꯅ
ꯍꯣꯏ ꯌꯥꯏꯌꯦ ꯌꯥꯏꯌꯦ ꯌꯥꯏꯌꯦ ꯚꯥꯏ ꯍꯣꯏꯅꯦ ꯍꯥꯏ ꯍꯥꯏꯕꯤꯔꯛꯇꯦ ꯍꯥꯏꯕꯩ ꯋꯥꯅꯤ ꯑꯩꯈꯣꯏꯗꯤ ꯋꯥꯔꯧ ꯂꯩꯔꯕꯅꯦ ꯍꯩ ꯕꯥꯏ ꯍꯣꯏꯅ ꯈꯤꯇꯁꯨ ꯀꯣꯏꯕ ꯂꯥꯛꯕ ꯀꯩꯍꯧꯗꯦꯗ ꯍꯣꯏ ꯍꯣꯏꯗꯤ ꯌꯥꯝ ꯇꯣꯏ ꯆꯥꯅꯩꯁꯨ ꯑꯩꯅ ꯄꯨꯊꯣꯛꯑꯒ ꯕꯣꯠꯇ ꯌꯥꯝ ꯄꯨꯔꯦ ꯑꯗꯨꯅ ꯚꯥꯏꯍꯣꯏꯅ ꯍꯧꯕꯤꯔꯛꯇꯦꯅꯦ ꯑꯩꯈꯣꯏꯗꯤ ꯑꯗꯨꯝ ꯁꯥꯎꯔ ꯂꯩꯔꯅꯤ ꯚꯥꯏ ꯍꯟꯗꯛꯇꯤ
ꯊꯕꯛꯇ ꯁꯨ ꯂꯩꯖꯤꯗꯥ ꯀꯣꯏꯐꯝ ꯆꯥꯐꯝꯁꯨ ꯊꯕꯛ ꯁꯪꯉꯀꯥꯟꯗ ꯍꯦꯛ ꯏꯊꯟ ꯏꯊꯟ ꯀꯣꯏꯆꯠ ꯆꯠꯂꯦ ꯑꯗꯨꯗꯤ ꯅꯨꯡꯉꯥꯏꯇꯦ ꯑꯩꯈꯣꯏ ꯃꯁꯦꯟ ꯄꯨꯟꯗꯕꯁꯨ ꯀꯨꯏꯔꯦ ꯀꯩ ꯀꯩꯅꯣ ꯆꯔꯥ ꯑꯃ ꯁꯤꯜ ꯂꯥꯡꯗꯅ ꯈꯔ ꯆꯥꯃꯤꯟꯅꯔꯒ ꯄꯨꯟꯁꯤꯒꯤ ꯑꯋꯥꯕꯗꯣ ꯍꯥꯏꯐꯦꯠꯇꯠ ꯀꯥꯎꯕ ꯌꯦꯡꯁꯤ ꯀꯩꯅꯣ ꯚꯥꯏ
ꯑꯣ ꯌꯥꯏꯌꯦ ꯌꯥꯏꯌꯦ ꯆꯠꯁꯤ ꯚꯥꯏ ꯑꯩ ꯑꯩꯁꯨ ꯆꯥꯅꯤꯡ ꯆꯥꯅꯤꯡ ꯂꯩꯔꯝꯝꯕꯅꯤ ꯚꯥꯏꯅ ꯍꯧꯕꯤꯔꯛꯇꯦ ꯍꯥꯏꯕ ꯋꯥꯅꯤ ꯑꯗꯨꯗꯨꯗꯤ ꯑꯗꯨꯗꯅꯤ ꯑꯩ ꯆꯠꯂꯁꯦꯅ ꯑꯗꯨꯝ ꯃꯥꯡꯗꯁꯨ ꯑꯗꯨꯝ ꯃꯥꯏ ꯍ‌ꯣꯏꯅ ꯍꯥꯏꯗ꯭ꯔꯁꯨ ꯑꯩꯅ ꯍꯦꯛ ꯁꯥꯏ ꯍꯥꯏꯔ ꯑꯗꯨꯝ ꯍꯥꯏꯔ ꯍꯔꯥꯛꯄꯨꯝꯍꯩꯗꯨ ꯍꯥꯏꯗꯤ ꯑꯗꯨꯝ ꯇꯧ ꯍꯧꯧꯕꯅ ꯑꯗꯨꯝ ꯆꯠꯂꯤꯗꯨꯗꯤ ꯁꯁ ꯁꯁ ꯌꯥꯏ ꯀ ꯀꯩ ꯀꯥꯏ ꯀꯥꯏ ꯑꯣꯏ ꯆꯠꯁꯦꯅꯣ ꯍꯥꯏꯗꯤ ꯆꯠꯄ ꯍꯥꯏꯁꯦ ꯄꯨꯟꯕꯩꯁꯦ ꯃꯤ ꯀꯌꯥꯃꯨꯛ ꯆꯠꯁꯦꯅꯣ ꯍꯥꯟꯅ ꯃꯃꯥꯡ ꯃꯥꯡꯗ ꯄꯨꯟꯈꯤꯕ ꯏꯃꯥꯟꯅꯕꯁꯤꯡꯗꯨꯣ ꯑꯗꯨꯃꯅ ꯍꯧꯔꯁꯠ
ꯌꯥꯏ ꯑꯩꯈꯣꯏ ꯑꯗꯨꯃꯥꯏꯅ ꯍꯧꯔꯁꯦ ꯑꯩꯈꯣꯏ ꯄꯨꯟꯕꯁꯦ ꯀꯩꯅꯣꯒꯨꯝꯕꯗ ꯍꯥꯏꯗꯤ ꯈꯔ ꯅꯨꯡꯉꯥꯏꯒꯗꯕ ꯑꯩꯈꯣꯏ ꯆꯥꯕ ꯊꯛꯄ ꯈꯔ ꯇꯧꯕꯗꯣꯅꯦ ꯈꯔ ꯅꯨꯡꯉꯥꯏꯒꯗꯕ ꯈꯔ ꯏꯪꯕ ꯃꯐꯝꯒꯨꯝꯕ ꯂꯩꯅꯕ ꯔꯤꯁꯔ‌ꯣꯠ ꯑꯃꯒꯨꯝꯕꯗ ꯍꯦꯛꯇꯥ ꯇꯧꯔꯁꯦ ꯑꯗꯣ ꯔꯤꯁꯣꯔꯠꯇ ꯇꯧꯕꯁꯦ ꯃꯥꯁꯦ ꯄꯩꯁꯥ ꯈꯔ ꯆꯪꯖꯔꯁꯨꯀꯣ ꯚꯥꯏ ꯃꯉꯣꯟꯗ ꯅꯨꯡꯉꯥꯏꯕ ꯂꯩ ꯅꯨꯡꯉꯥꯏꯕ ꯂꯩ ꯍꯥꯏꯗꯤ ꯒ꯭ꯌꯥꯁ ꯅꯨꯡ ꯄꯨꯗ꯭ꯔꯦ ꯆꯥꯕ ꯊꯣꯡꯕ ꯑꯩꯈꯣꯏ ꯃꯣꯏ ꯑꯗꯩ ꯅꯣꯏ ꯋꯥꯏꯔꯁꯦꯕ ꯚꯥꯏ ꯑꯩꯈꯣꯏ ꯄꯨꯗꯨ ꯑꯣꯡꯂꯤ ꯆꯦꯡꯅꯣ ꯈꯈꯤꯛꯇꯪ ꯄꯨꯔꯥꯁꯦ ꯑ ꯊꯣꯡꯕ ꯊꯥꯛꯄ ꯇꯧꯔꯁꯦ ꯑꯗꯨꯒ ꯏꯟꯌꯥꯥꯡ ꯁꯥꯗꯨꯗꯤ ꯑꯩꯈꯣꯏ ꯃꯌꯥꯝ ꯈꯟꯅꯔ ꯇꯧꯔꯁꯦ ꯑꯗꯣ ꯑꯩꯅ ꯆꯆꯅꯤꯡꯕ ꯑꯃꯗꯤ ꯑꯩꯈꯣꯏ ꯏꯔꯣꯟꯕꯝꯒ ꯆꯝꯊꯣꯡꯉꯒꯗꯤ ꯍꯥꯞꯇꯤ ꯍꯥꯞꯆꯟꯅꯤꯡꯉꯦ ꯍꯥꯏꯗꯤ ꯆꯥꯊꯣꯛꯇꯅ ꯆꯥꯕꯅꯤꯅꯀꯣ ꯚꯥꯏ ꯑꯩꯈꯣꯏ ꯌꯥꯝꯅ ꯆꯥꯗꯤ ꯉꯝꯗꯦ ꯎꯝ ꯌꯥꯝꯅ ꯆꯥꯁꯦ ꯍꯥꯏꯕꯒꯤ ꯅꯠ ꯅꯠ ꯇꯕ ꯑꯩꯈꯣꯏ ꯈꯖꯤꯛ ꯈꯔꯥꯡ ꯀꯣꯟꯅꯕ꯭ꯔꯥ ꯀꯣꯟꯅꯗꯕ꯭ꯔꯥ ꯑꯩꯈꯣꯏ ꯃꯁꯦꯟ ꯁꯨꯃꯥꯏꯅ ꯄꯨꯟꯃꯤꯟꯅꯔꯤ ꯍꯥꯏꯕꯒꯤ ꯈꯨꯠꯁꯥ ꯂꯩꯅ ꯚꯥꯏ ꯑꯗꯨꯃꯥꯏꯅ ꯑꯝꯇꯪ ꯆ ꯆꯥꯅꯤꯡꯉꯤ ꯑꯗꯣ ꯑꯩꯈꯣꯏꯒꯤ ꯑꯣ ꯋꯥ ꯈꯠꯅꯕꯁꯦ ꯑꯩꯈꯣꯏ ꯁꯨꯃꯥꯏꯅ ꯋꯥꯆꯞ ꯒ꯭ꯔꯨꯞ ꯑꯃ ꯁꯦꯝꯃꯒꯦ ꯍꯦꯛꯇ ꯑꯗꯨꯝ ꯇꯧ ꯁꯨꯅꯔꯁꯦ ꯍꯥꯏꯗꯤ ꯍꯥꯏꯅꯔꯁꯦ ꯍꯣꯔꯦꯟ ꯌꯥꯎꯒ ꯑꯗꯨꯣ ꯃꯤ ꯃꯌꯥꯝꯗꯣ ꯅꯣꯏꯅ ꯍꯥꯞꯆꯤꯜꯂꯁꯦ
ꯍꯣꯏ ꯚꯥꯏ ꯑꯩꯉꯣꯟꯗ ꯆ ꯌꯦꯃꯤꯟ ꯄꯤꯔꯛꯑꯣ ꯑꯗꯨꯃꯥꯏꯅ ꯑꯩꯅ ꯈꯪꯅꯕꯩ ꯍꯥꯏꯗꯤ ꯃꯃꯥꯡꯗ ꯄꯥꯏꯗꯁꯦ ꯅꯝꯕꯔ ꯌꯥꯎꯗ ꯇ ꯈꯣꯠꯇꯕ ꯂꯩꯔꯝꯒꯅꯤ ꯑꯗꯨꯃꯥꯏꯅ ꯇꯧꯔꯒ ꯑꯩꯁꯦ ꯍꯥꯞꯄꯛꯑꯒꯦ ꯇꯧꯔꯁꯦ ꯍꯥꯏꯗꯤ ꯍꯥꯏꯗꯤ ꯏꯟꯖꯥꯡꯗꯨ ꯍꯥꯏꯗꯤ ꯃꯥꯅ ꯍꯥꯏꯗꯤ ꯑꯃꯃꯨꯛ ꯑꯃꯅ ꯑꯃꯨꯛ ꯅꯨ ꯆꯥꯗꯦ ꯑꯃꯅ ꯑꯃꯨꯛꯒꯅꯤ ꯍꯥꯏꯗꯤꯈ ꯃꯌꯥꯝꯗꯨ ꯒ꯭ꯔꯨꯞꯇ ꯄꯨꯟꯅ ꯌꯥꯎꯔꯀꯥꯟꯗ ꯑꯦ ꯅꯪꯅ ꯀꯩ ꯆꯥꯅꯤꯡꯒꯦ ꯈꯣꯠꯅꯤꯡꯒꯦ ꯐꯖꯅ ꯍꯪꯅꯔꯒ ꯚꯥꯏꯅꯁꯨ ꯚꯥꯏꯅꯁꯨ ꯍꯥꯏꯗꯅ ꯏꯔꯣꯟꯝꯕꯗꯨꯗꯤ ꯑꯃ ꯍꯥꯞꯁꯤ ꯈꯣꯠꯁꯤ ꯍꯥꯏꯕ ꯑꯗꯨ ꯍꯥꯞꯁꯦꯕ ꯍꯥꯏꯗꯤ ꯑꯩꯣꯏꯁꯤ ꯌꯥꯝꯅ ꯄꯨꯛ ꯊꯛꯅꯕꯒꯤ ꯆꯥꯕꯒꯤ ꯅꯠꯇꯕ ꯃꯌꯥꯝ ꯄꯨꯜꯂꯛꯄꯗꯣ ꯍꯥꯏꯗꯤ ꯅꯨꯡꯉꯥꯏꯕꯗꯣ ꯑꯗꯩ ꯑꯩ ꯈꯜꯂꯒ ꯑꯝꯇ ꯍꯥꯞꯄꯖꯨ ꯖꯥꯏꯌꯦꯕ ꯐꯥꯝꯁꯤ ꯑꯗꯨꯃꯥꯏꯅ ꯆꯥꯃꯤꯟꯅꯔꯁꯤ ꯍꯥꯏꯗꯤ ꯍꯔꯥꯎ-ꯍꯔꯥꯎ ꯄꯨꯟꯗꯕꯁꯨ ꯀꯨꯏꯔꯦ ꯃꯃꯥꯡ-ꯃꯥꯡꯗꯒꯤ ꯀꯣꯂꯦꯁ ꯀ ꯑꯩꯈꯣꯏ ꯃꯇꯝꯗꯨ ꯑꯣꯏ ꯍꯔꯥꯎ ꯍꯔꯥꯎꯒ ꯑꯩꯈꯣꯏꯅꯒ ꯈꯤꯇꯪ ꯑꯩꯒꯤ ꯆꯥꯛ ꯁꯔꯨꯗ ꯄꯨꯣꯠꯅꯒ ꯆꯥꯛ ꯍꯔꯥꯎ ꯍꯔꯥꯎ ꯈꯨꯈꯟ ꯊꯝꯗ꯭ꯔꯃꯁꯨ ꯑꯩꯗꯤ ꯑꯗꯨꯝ ꯋꯥꯈꯜꯁꯤꯗ ꯊꯜꯂꯦꯗꯅ ꯗꯨꯃꯥꯏ ꯇꯧꯁꯤ ꯚꯥꯏ
ꯎꯝ ꯅꯣꯏꯕꯨ ꯀꯃꯥꯏ-ꯀꯃꯥꯏꯅ ꯂꯦꯜꯂꯤꯒꯦ ꯍꯧꯖꯤꯛꯀꯥꯟꯁꯤꯕꯨ ꯊꯕꯛ ꯏꯪꯒꯥꯡꯒ ꯆꯠ ꯎꯂꯗꯤ ꯑꯩꯈꯣꯏ ꯈꯤꯇꯪ ꯌꯧꯖꯒꯦꯅ
ꯑꯣ ꯌꯥꯏ ꯌꯥꯏ ꯚꯥꯏ ꯌꯥꯎꯋꯣ ꯊꯕꯛ ꯏꯪꯈꯥꯡꯁꯤ ꯆꯠꯆꯠꯇ꯭ꯔꯦ ꯍꯧꯖꯤꯛꯀꯥꯟꯁꯤꯠ ꯕꯨꯗꯤ ꯆꯠꯂꯦ ꯑꯗꯨ ꯁꯔꯚꯤꯁ ꯈꯔ ꯆꯠꯂꯤꯌꯦ ꯁꯔꯚꯤꯁꯁ ꯀꯔꯤ ꯀꯔꯤ ꯈꯔ ꯆꯠꯂꯤꯑ ꯆꯠꯂꯒ ꯑꯗꯨꯝ ꯌꯥꯎꯔ ꯃꯔꯛ ꯃꯔꯛꯇ ꯑꯗꯨꯝ ꯍꯥꯏꯔꯛꯄ ꯃꯣꯏꯒꯤ ꯁꯥꯔꯚꯤꯁꯁ ꯈꯔ ꯃꯥꯟꯅꯕꯣꯏ ꯈꯪꯅꯕ ꯃꯥꯏ ꯑꯩꯈꯣꯏꯅ ꯄꯨꯟꯖꯦ ꯍꯥꯏꯕꯁꯦ ꯅꯛꯁꯨ ꯌꯥꯎꯔꯥꯕꯅꯤ ꯑꯗꯨ ꯃꯣꯏꯖꯨ ꯑꯗꯨꯝ ꯍꯥꯏꯄꯗꯣ ꯚꯥꯏꯁꯨ ꯑꯗꯨꯝ ꯍꯥꯎꯈꯦ ꯏꯊꯟꯇ ꯆꯠꯄꯁꯨ ꯌꯥꯎꯋꯦ ꯑꯗꯨꯝ ꯆꯠꯄ
ꯌꯥꯏ-ꯌꯥꯏ ꯍꯧꯔꯣ-ꯍꯧꯔꯣ ꯑꯩꯈꯣꯏꯗꯤ ꯍꯧꯔꯛꯇꯦ ꯍꯥꯏꯅꯦ ꯑꯩꯈꯣꯏꯅ ꯆꯠꯂꯤꯁꯤꯗꯤ ꯅꯣꯡꯃꯩꯒꯤ ꯑꯁ ꯄꯩꯁꯥꯒ ꯍꯥꯠꯄ ꯌꯥꯎ ꯌꯥꯅꯦ ꯚꯥꯏ ꯑꯗꯨ ꯀꯣꯏꯕ ꯆꯠꯄꯩꯖꯦ ꯑꯩꯈꯣꯏ ꯁꯨꯃꯥꯏ ꯇꯧꯖꯦ ꯑꯩꯈꯣꯏ ꯃꯠ ꯍꯦꯟ ꯃꯥꯟꯅꯔꯕ ꯃꯇꯨꯡꯗ ꯈꯤꯇꯪ ꯂꯥꯞꯄ ꯈꯤꯇꯪ ꯆꯤꯛꯄ ꯃꯐꯝ ꯇꯧꯕꯕꯨꯗꯤ ꯇꯧꯔꯅꯤ ꯑꯗꯣ ꯃꯣꯏꯁꯦ ꯑꯩꯈꯣꯏ ꯃꯤ ꯀꯌꯥꯃꯨꯛꯀ ꯑꯣꯏꯗꯧ ꯃꯥꯟꯒꯦ ꯍꯥꯏꯗꯤ ꯑꯩꯈꯣꯏ ꯃꯤ ꯌꯥꯝꯃ ꯃꯈꯩꯗꯤ ꯅꯨꯡꯉꯥꯏꯅ ꯑꯗꯒꯤ ꯑꯍꯤꯡ ꯑꯍꯤꯡ ꯂꯦꯛꯁꯤ ꯌꯥꯔꯣ ꯂꯦꯛ ꯀꯨꯝꯖꯥꯔꯣ ꯀꯃꯥꯏꯅ ꯇꯧꯒꯦꯅꯣ
ꯑꯍꯤꯡ ꯂꯦꯛꯄꯁꯤ ꯃꯤ ꯃꯃꯥ-ꯃꯄꯥꯅ ꯌꯥꯗꯕꯁꯨ ꯌꯥꯎꯒꯅꯤ ꯍꯥꯏꯗꯤ ꯃꯃꯥ-ꯃꯄꯥꯅ ꯆꯦꯛꯁꯤꯟꯅ ꯁꯦꯟꯅꯅ ꯃꯃꯥꯡꯗꯖꯨ ꯌꯥꯎꯏ ꯏꯃꯥꯟꯅꯕꯗꯨꯅ ꯂꯦꯞꯄꯗꯤ ꯂꯦꯍꯔꯁꯦ ꯍꯥꯏꯗꯤ ꯍꯥꯏꯗꯤ ꯃꯤꯁꯦ ꯑꯗꯨꯝ ꯑꯩꯈꯣꯏ ꯃꯃꯥꯡꯗ ꯄꯨꯟꯈꯤꯕ ꯃꯤꯟꯃꯨꯛ ꯄꯨꯟꯈꯤꯕꯗꯣ ꯑꯗꯨꯃꯥꯏꯅ ꯄꯨꯜꯂꯁꯦ ꯍꯥꯏꯗꯤ ꯀꯣꯂꯦꯖ ꯀꯥꯏꯉꯩꯗ ꯄꯨꯟꯅꯒ ꯄꯨꯟꯈꯤꯕ ꯑꯣ ꯍꯔꯥꯎꯃꯤꯟꯅꯔꯦ ꯐꯨꯅꯔꯦ ꯄꯨ ꯐꯨꯅꯕ ꯇꯧꯒꯗꯧꯕ ꯑꯗꯨꯝꯕ ꯃꯣꯏ ꯀꯥꯡꯕꯨꯗꯨꯗꯪ ꯐꯠꯂꯁꯤ
ꯎꯝ ꯍꯥꯏꯗꯤ ꯃꯃꯥ ꯃꯄꯥ ꯌꯥꯗꯕ ꯌꯥꯎꯗꯦ ꯃꯌꯥꯝꯗꯣ ꯑꯗꯨꯝ ꯃꯣꯏꯒꯤ ꯈꯜꯂꯒꯁꯨ ꯑꯃꯨꯛꯁꯨ ꯅꯨꯡꯉꯥꯏꯇꯕꯀꯣ
ꯎꯝ ꯁꯨꯃꯥꯏ ꯇꯧꯖꯦ ꯑꯗꯨꯅꯦ ꯍꯥꯏꯖꯦ ꯃꯣꯏ ꯌꯥꯔꯤꯈꯩ ꯇꯤ ꯉꯟꯅ ꯍꯜꯂꯥꯑꯥ ꯃꯣꯏꯗꯤ ꯊꯦꯡꯕ ꯈꯣꯠꯄꯗꯤ ꯅꯨꯡꯉꯥꯏꯇꯕꯅꯤꯅ ꯉꯟꯅ ꯆꯠꯂꯒ ꯉꯅ ꯍꯥꯏꯗꯤ ꯈꯤꯇꯪꯁꯦ ꯍꯔꯥꯎ ꯍꯔꯥꯎ ꯄꯨꯨꯔꯒ ꯍꯥꯏꯗꯤ ꯍꯔꯥꯎꯕ ꯍꯥꯎꯗꯕꯁꯦ ꯆꯥꯃꯤꯟꯅꯔꯒ ꯍꯥꯏꯗꯤ ꯃꯇꯝ ꯀꯨꯏꯅ ꯑꯍꯧꯕꯗꯣ ꯍꯥꯏꯗꯤ ꯈꯤꯇꯪ ꯀꯣꯏꯊꯣꯛ ꯂꯥꯡꯊꯣꯛꯄ ꯑꯩꯗꯨꯝ ꯌꯥꯔꯥꯕ ꯄꯪꯖꯤꯅꯩ ꯍꯨꯝ ꯖꯨꯝ ꯂꯩ ꯄꯪ ꯆꯨꯁꯜꯂꯛꯑꯦꯕ ꯍꯥꯏꯗꯤ ꯌꯨ ꯂꯥꯡꯗꯤ ꯌꯥꯎꯁꯜꯂꯗꯥꯏꯗ
ꯅ ꯌꯥꯝ ꯊꯤꯅ ꯁꯨꯕꯖꯠꯅꯤ ꯑꯕ ꯕꯣꯔꯤꯡꯁꯦ ꯀꯩ ꯌꯥꯅꯦ ꯑꯩꯗꯤ ꯏꯃꯥꯟꯅꯕ ꯃꯌꯥꯝ ꯄꯨꯜꯂꯝꯃꯒ ꯑꯃꯨꯛ ꯄꯨꯟꯈꯤꯗꯕꯁꯦ ꯑꯁ ꯋꯥꯈꯜ ꯑꯝ ꯂꯥꯛꯑꯦ ꯑꯩꯈꯣꯏ ꯁꯨꯃꯥꯏ ꯄꯨꯜꯂꯝꯕꯅꯤ ꯀꯥꯏꯅ ꯋꯥꯈꯜ ꯑꯃꯗ ꯑꯗꯨꯝ ꯈꯟꯖꯥꯔꯥ ꯂꯩꯖꯕꯗꯣ ꯑꯗꯥ ꯚꯥꯏ ꯈꯟꯁꯨ ꯈꯜꯂꯤꯅꯦ ꯑꯁꯤꯁ ꯑꯁꯦꯡꯕꯁꯨ ꯈꯟꯁꯨ ꯈꯜꯂꯦꯗꯤ ꯁꯨꯃꯥꯏꯅ ꯄꯨꯜꯂꯝꯃꯒ ꯑꯁ ꯃꯣꯏ ꯁꯨꯃꯥꯏꯅ ꯇꯧꯔꯤ ꯈꯣꯠꯂꯤ ꯀꯥꯏꯅ ꯍꯥꯏꯗꯤ ꯃꯣꯏꯅ ꯍꯥꯏꯕ ꯌꯥꯍꯧꯗꯕ ꯒꯥꯛꯁꯦ ꯑꯗꯨꯝ ꯑꯁ ꯁꯨꯃꯥꯏꯅꯒ ꯇꯧꯏ ꯈꯣꯠꯂꯤ ꯀꯥꯏꯅ ꯔꯤꯒꯦꯠꯀꯥ ꯂꯥꯛꯄ ꯈꯣꯠꯄ ꯑꯗꯒꯩ ꯃꯣꯏꯅ ꯍꯥꯏꯗꯤ ꯇꯤꯟꯅꯕꯩ ꯀꯩꯝ ꯀꯥꯟꯅꯗꯕꯒꯩ ꯌꯥꯝ ꯌꯥꯎꯔꯛꯄ ꯏꯃꯥꯟꯅꯕꯍꯤꯡꯗꯣ ꯃꯣꯏ ꯑꯗꯨꯝ ꯑꯗꯨꯝꯕꯀꯥꯁꯨ ꯑꯗꯨꯝ ꯌꯥꯎꯔꯛꯏ ꯄꯣꯠꯅꯤꯗ
ꯎꯝ ꯌꯥꯎꯔꯤꯄꯣꯠꯅꯤ-ꯌꯥꯎꯔꯤꯄꯣꯠꯅꯤ ꯑꯁ ꯌꯥꯎꯗꯕ ꯀꯥꯅꯗꯦ ꯄꯨꯟꯁꯤꯖꯤ ꯅꯣꯏꯅ ꯃꯈꯜ ꯃꯊꯦꯜꯅꯤ ꯑꯗꯨꯅꯤ ꯅꯣꯏꯅ ꯊꯦꯡꯅꯔꯤꯉꯛꯇꯅꯤ ꯑꯋꯥꯕ ꯅꯨꯡꯉꯥꯏꯕ ꯑꯗꯥꯒꯤ ꯈꯠꯅꯕ ꯆꯩꯅꯕ ꯑꯗꯨ ꯌꯥꯎꯗꯕ ꯌꯥ ꯇꯥꯕꯅꯤ ꯌꯥꯎꯅꯩ ꯍꯥꯏꯗꯅ ꯑꯗꯨꯁꯨ ꯐꯥꯅ ꯈꯟꯅꯔꯁꯨ ꯑꯩꯈꯣꯏ ꯇꯤꯝꯗꯨꯗꯤ ꯑꯗꯨꯝ ꯈꯟꯅꯔꯁꯨ ꯑꯗꯨꯝ ꯈꯔ ꯂꯩꯔꯒ ꯑꯗꯨꯝ ꯂꯥꯜꯂꯦ ꯀꯣꯂꯦꯖ ꯂꯥꯛꯗ ꯂꯥꯛꯑꯂꯦ ꯁꯨꯝ ꯁꯅ ꯍꯥꯏꯔꯒ ꯑꯗꯨꯝ ꯄꯨꯠꯇ꯭ꯔꯣ ꯍꯥꯏꯗꯤꯥꯏꯗꯣ ꯑꯗꯨꯝ ꯁꯦꯡ ꯁꯦꯡ ꯂꯣꯏꯅꯕꯁꯤꯅ ꯍꯦꯟꯅ ꯐꯩꯌꯦ ꯍꯧꯖꯤꯛꯀꯥꯟꯁꯤ ꯃꯇꯝꯁꯦ ꯍꯥꯏꯗꯤ ꯃꯣꯏ ꯁꯦꯡꯗꯛꯄꯅꯤ ꯃꯇꯝꯗꯨꯗ ꯍꯧꯖꯤꯛꯀꯥꯟ ꯃꯇꯝ ꯁꯦꯡꯗꯕ ꯃꯤ ꯌꯥꯝ ꯂꯩꯗꯅ
ꯎꯝ
ꯒꯤ ꯋꯥꯅꯤꯗ ꯍꯥꯏꯗꯤ ꯍꯥꯏꯗꯤ ꯌꯨꯝꯗ ꯑꯗꯨꯝ ꯂꯩ ꯕꯣꯔꯤꯡ ꯆꯨ ꯇꯧꯐꯝ ꯆꯥꯐꯝ ꯈꯪꯗꯕ ꯁꯨꯝ ꯊꯕꯛ ꯑꯗꯨ ꯇꯧꯕꯅ ꯆꯠꯄꯣꯏ ꯀꯣꯏꯕ ꯂꯥꯡꯕ ꯈꯔ ꯌꯥꯎꯗ꯭ꯔꯦ ꯁꯨꯡꯉꯥꯏꯔꯁꯦ ꯄꯨꯟꯁꯤꯁꯦ
ꯌꯥꯗꯦ ꯌꯥꯗꯦ ꯚꯥꯏ ꯄꯨꯟꯁꯤꯁꯦ ꯑꯁ ꯍꯥꯏꯗꯤ ꯎꯝ ꯍꯥꯏꯗꯤ ꯎꯝ ꯅꯍꯥ ꯑꯣꯏꯔꯤꯉꯩꯗ ꯑꯩꯈꯣꯏ ꯄꯨꯟꯅ ꯄꯨꯟꯅ ꯍꯥꯏꯗꯤ ꯉꯥꯏꯒ ꯅꯨꯡꯉꯥꯏ ꯅꯨꯡꯉꯥꯏ ꯈ ꯅꯨꯡꯉꯥꯏ ꯈ ꯊꯗꯃꯤ ꯑꯗꯣ ꯍꯣꯏꯗꯤ ꯑꯃꯒ ꯑꯃꯨꯛ ꯄꯨꯟ ꯑꯃꯥꯒ ꯄꯨꯟ ꯁꯨꯃꯥꯏꯅ ꯁꯨꯃꯥꯏꯅ ꯇꯧꯔ ꯄꯨꯟꯁꯤ ꯁꯨꯃꯥꯏꯅ ꯂꯦꯜꯛꯂꯤ ꯀꯥꯏꯅ ꯑꯩꯈꯣꯏ ꯋꯥꯔꯤ ꯅꯅꯍꯧꯕ ꯀꯥꯁꯨ ꯌꯥꯝ ꯄꯥꯝꯗꯣꯔꯣ ꯚ
ꯅꯨꯡꯉꯥꯏꯕꯅꯤ
ꯑꯩꯗꯤ ꯑꯩꯈꯣꯏ ꯁꯨꯃꯥꯏꯅ ꯑꯁ ꯑꯩꯈꯣꯏ ꯃꯦꯃꯣꯔꯤ ꯑꯣꯏꯅꯕ ꯑꯩꯈꯣꯏ ꯃꯦꯃꯣꯔꯤ ꯑꯣꯏꯅꯕꯒꯤꯗꯃꯛ ꯄꯨꯟꯕꯗꯤ ꯑꯩꯈꯣꯏꯗꯤ ꯄꯥꯝꯗꯦꯕ ꯚꯥꯏ
ꯎꯝ ꯌꯥꯝꯅ ꯂꯨꯅ ꯇꯤꯟꯅꯕ ꯃꯃꯥꯡꯖꯕꯅꯤ ꯎꯝ ꯀꯨꯏꯅ ꯄꯨꯟꯖꯟ ꯍꯥꯏꯅꯍꯧꯕꯗꯣ
ꯃꯥ ꯃꯥꯥꯏ ꯃꯥ ꯎꯝ
ꯩꯅ ꯍꯗ ꯍꯥꯏꯗꯤ ꯃꯦꯃꯣꯔꯤꯕꯨꯗꯤ ꯃꯦꯃꯣꯔꯤ ꯑꯗꯨ ꯗ ꯇꯧ ꯔ ꯃꯍꯥꯎ ꯑꯗꯨꯕꯅꯦ ꯑꯗꯣ
ꯎꯝ
ꯃꯤꯅ ꯍꯥꯏꯔ ꯂꯧꯕꯗꯣ ꯃꯣꯏ ꯀꯥꯡꯕꯨꯨꯁꯤꯡꯁꯤꯗꯤ ꯑꯁ ꯃꯃꯥꯡꯗꯗꯤ ꯑꯗꯨꯝ ꯄꯨꯜꯂꯑꯦ ꯑꯗꯨꯝ ꯍꯅꯨꯕꯨꯥꯎ ꯑꯗꯨꯝ ꯃꯣꯏꯁꯨ ꯄꯨꯟꯗꯧ ꯃꯥꯜꯜꯂꯤꯦ ꯈꯣꯠꯇꯧ ꯃꯥꯜꯂꯦ ꯀꯅ ꯍꯥꯏꯕ
ꯑꯥ ꯎꯝ ꯍꯣꯏꯔꯥꯏ ꯑꯗꯨ -ꯑꯗꯨ- ꯑꯗꯨꯝꯕꯗꯣ ꯌꯥꯝ ꯄꯥꯝꯗ꯭ꯔꯣ ꯑꯩꯗꯤ ꯁꯨꯃꯥꯏꯅ ꯑꯈꯣꯏ ꯃꯤꯅꯖꯨ ꯑꯃꯨꯛ ꯋꯥꯔꯤꯅꯗꯅꯤ ꯍꯥꯏꯗꯤ ꯑꯁ ꯑꯥ ꯑꯩꯈꯣꯏꯒꯤ ꯍꯧꯔꯛꯏꯕ ꯏꯆꯥ ꯏꯁꯨ ꯑꯗꯨꯗꯒꯤ ꯑꯩꯈꯣꯏꯁꯦ ꯍꯧꯖꯤ ꯅꯨꯄꯤ ꯉꯥꯡ ꯊꯤꯗꯔꯤ ꯑꯩꯈꯣꯏ ꯅꯨꯄꯤ ꯉ ꯊꯤ- ꯊꯔꯛꯈꯤꯅꯤꯅ ꯅꯣꯡ-ꯅꯣꯡꯃꯥꯗꯤ ꯑꯣ ꯊꯤꯔꯛꯄꯗꯨꯗ ꯑꯁ ꯁꯨꯃꯥꯏꯅ ꯄꯨꯜꯂꯛꯀ ꯑꯗꯨꯗꯒꯤ ꯁꯨꯃꯥꯏꯅ ꯋꯥꯔꯤ ꯁꯥꯟꯅꯔꯛꯀ ꯍꯥꯏꯕꯒꯤ ꯑꯦ ꯑꯩꯈꯣꯏ ꯁꯨꯃꯥꯏ-ꯁꯨꯃꯥꯏꯅ ꯂꯩꯔꯦꯒꯤ ꯌꯥꯏ ꯍꯥꯏꯕꯗꯣ ꯃꯣꯏ ꯑꯗꯨꯗꯤ ꯑꯍꯟ ꯑꯣꯏꯕ ꯑꯗꯨꯝ ꯂꯩꯔꯥꯗꯤ ꯑꯁ ꯑꯈꯣꯏꯒꯤ ꯏꯆꯥ-ꯏꯁꯨ ꯃꯣꯏ ꯑꯗꯥꯗꯒꯤ ꯃꯣꯏꯅꯤꯅ ꯑꯁ ꯃꯣꯏ ꯁꯨꯃꯥꯏ-ꯁꯨꯃꯥꯏꯅ ꯄꯨꯜꯂꯛꯑꯦ ꯃꯣꯏꯗꯤ ꯌꯥꯝ ꯀꯃꯥꯏꯅ ꯇꯧꯋꯤ ꯑꯩꯈꯣꯏꯁꯨ ꯌꯥꯝ ꯀꯜꯂꯛꯁꯦ ꯈꯣꯠꯂꯤ ꯀꯥꯏ ꯐꯥꯎ-ꯐꯥꯎꯒꯟꯕꯗꯣ ꯑꯗꯨꯝꯕꯒꯤ ꯊꯤꯝ ꯁꯨꯝ ꯊꯤꯝ ꯁꯨꯝ ꯐꯥꯎꯍꯟꯕ ꯂꯩ ꯑꯗꯨꯃꯥꯏ ꯑꯗꯨꯃꯥꯏꯅ ꯈꯔ ꯍꯣꯟ ꯈꯣꯟ ꯇꯧꯔꯥꯒꯀꯣ ꯚꯥꯏ ꯈꯪ-ꯈꯪꯗꯦ ꯚꯥꯏ ꯑꯟꯗꯛ ꯈꯔ ꯐꯖꯅꯖꯨ ꯄꯨꯟꯖꯤ ꯄꯨꯟꯍꯧꯖꯤ ꯍꯥꯏꯗꯤ ꯄꯨꯟꯊꯣꯛꯇꯅ ꯄꯨꯟꯕꯅꯤꯅꯀꯣ
ꯎꯝ ꯍꯩ ꯆꯥꯂꯣꯟꯁꯨꯂꯣꯟꯡꯗꯁꯨ ꯑꯩꯗꯤ ꯁꯨꯃꯥꯏꯅꯒ ꯅꯨꯡꯁꯤ ꯆꯠꯅꯅ ꯂꯩꯕꯗꯣ ꯑꯣꯏꯅꯕ ꯑꯩꯗꯤ ꯃꯣꯏ ꯋꯥꯈꯜꯂꯣꯟꯗꯨ ꯆꯥꯟꯅꯅ ꯂꯩꯕ ꯃꯤ ꯑꯃꯒ-ꯑꯃ- ꯑꯃꯒ ꯅꯨꯡꯁꯤ ꯆꯥꯟꯅꯅ ꯃꯣꯏꯃꯥꯏꯅ ꯖꯨꯃꯥꯏ ꯅꯨꯄꯥ ꯅꯪꯉꯣꯟꯗ ꯌꯦꯡꯈꯤ ꯍꯥꯏꯅ ꯑꯩꯈꯣꯏꯅ ꯑꯟ ꯒꯣꯗꯅꯦ ꯅꯪ ꯃꯥꯃꯥꯗ ꯑꯩꯈꯣꯏꯒꯤ ꯑꯣꯏꯗꯣꯔꯤꯕ ꯅꯨꯄꯤꯁꯤꯅꯒ ꯅꯄꯥ ꯅꯄꯥ ꯑꯣꯏꯤ ꯁꯨꯃꯥꯏꯅ ꯇꯧꯗꯅ ꯃꯣꯏ ꯁꯨꯡꯊꯥ ꯊꯥꯗꯣꯛꯅꯗꯦ ꯅꯨꯡꯁꯤꯅꯩ ꯀꯥꯏꯅ ꯍꯥꯏꯔꯒ ꯃꯣꯏꯁꯨ ꯌꯣꯠꯀꯥ ꯊꯥꯡꯒꯠꯇꯅ ꯈꯣꯠꯇꯅ ꯄꯨꯟꯅ ꯅꯨꯡꯁꯤ ꯆꯥꯟꯅ ꯂꯩꯕꯗꯨ ꯍꯥꯏꯗꯨ ꯍꯩꯅꯅꯕ ꯍꯥꯏꯗꯤ ꯅꯨꯡꯁꯤꯗꯣꯏꯗ ꯄꯣꯛꯅꯕꯗꯃꯛꯇ ꯎꯝ ꯑꯗꯨꯅꯤ ꯁꯨꯃꯥꯏꯅ ꯇꯧꯗꯅ ꯄꯨꯟꯁꯩ ꯍꯥꯏꯗꯤ ꯍꯟꯗꯛ ꯂꯥꯛꯏꯕ ꯁꯟꯗꯦ ꯁ꯭ꯋꯥꯏꯁꯤꯗ ꯑꯣꯏꯅ ꯄꯨꯜꯂꯁꯤ ꯚꯥꯏ ꯚꯥꯏꯅꯁꯨ ꯍꯧꯗꯣꯔꯛꯑꯦ
ꯎꯝ ꯌꯥꯏꯌꯦ ꯁꯟꯗꯦ ꯁ꯭ꯋꯥꯏꯁꯤꯗ ꯑꯗꯣ ꯈꯔ ꯊꯨꯅ ꯑꯩꯈꯣꯏ ꯃꯁꯦꯟ ꯄꯥꯎ ꯐꯥꯎꯗꯣꯛ ꯐꯥꯎꯗꯣꯛꯅꯔꯒ ꯑꯩꯗꯤ ꯑꯃꯅ-ꯑꯃ ꯑꯗꯨꯝ ꯄꯥꯎ ꯐꯥꯎꯅꯔꯥ ꯉꯥꯏꯊꯣꯛ-ꯉꯥꯏ ꯍ ꯈꯔ ꯇꯧꯅꯔꯁꯨꯀꯣ ꯔ ꯌꯥꯝ ꯑꯗꯨꯅꯗꯤ ꯌꯥꯝ ꯊꯤꯅ ꯐꯩ ꯍꯥꯏꯗꯤ ꯑꯩꯈꯣꯏꯗꯤ ꯑꯩꯈꯣꯏꯕꯨꯗꯤ ꯏ ꯌꯥꯔꯦ ꯍꯥꯏꯗꯤ ꯏ ꯌꯥꯔꯦ ꯍꯥꯏꯗꯤ ꯑꯗꯨꯝ ꯑꯗꯨ ꯇꯧꯅꯤ ꯍꯥꯏꯕ ꯅꯨꯃꯤꯠꯇꯣ ꯊꯕꯛ ꯁꯨꯕ ꯆꯠꯂꯝꯃꯁꯨ ꯑꯗꯨꯝ ꯄꯣꯊꯥ ꯑꯗꯨ ꯅꯨꯃꯤꯠꯇꯤ ꯂꯦꯞꯊꯣꯛꯑꯣ ꯈꯣꯠꯂꯣ ꯈꯣꯠꯄꯥꯏ ꯃꯌꯥꯝ ꯄꯨꯟꯕꯅꯤꯅ ꯑꯗꯨꯃꯥꯏꯅ ꯇꯧꯔꯁꯦꯕꯥꯏ
ꯎꯝ ꯇ ꯇꯧ ꯍꯥꯏꯗꯤ
ꯒꯥꯔꯤ ꯅꯨꯡ ꯆꯠꯄꯁꯦ ꯅꯣꯏ ꯒꯥꯔꯤꯒ ꯄꯨꯊꯣꯛꯅꯤꯡꯉꯥꯏ ꯂꯩꯇ꯭ꯔꯣ ꯍꯥꯏꯗꯤ ꯑꯩꯈꯣꯏ ꯃꯤ ꯌꯥꯝꯗꯕꯅꯤꯅ ꯅꯣꯏ ꯒꯥꯔꯤ ꯑꯆꯧꯕꯗꯣ ꯄꯨꯊꯣꯛ ꯌꯥꯗꯣꯏꯔꯣ ꯀꯃꯥꯏꯅ ꯇꯧꯗꯒꯦꯕꯚ
ꯍꯣꯏ ꯑꯩ ꯍꯥꯏꯗꯤ ꯀꯩꯀꯩ ꯆꯦꯡ ꯈꯔꯁꯨ ꯍꯥꯞꯇꯣꯏꯅꯦ ꯌꯦꯟꯖꯥꯡꯅꯄꯤ ꯈꯔꯁꯨ ꯏ ꯃ ꯄ ꯌꯥꯗꯅꯤ ꯑꯃꯨꯛ ꯑꯗꯨꯅ ꯑꯗꯨꯝ ꯑꯩꯒꯤ ꯑꯩꯈꯣꯏꯒꯤ ꯁꯤ ꯑꯗꯨꯝ ꯄꯨꯔꯛꯑꯦ ꯑꯗꯨꯝ ꯃꯈꯣꯏ ꯈꯔ ꯑꯩꯈꯣꯏꯔꯣꯝꯗ ꯂꯩꯕ ꯑꯩꯈꯣꯏꯒꯤ ꯄꯨꯟꯕ ꯑꯗꯨꯝ ꯃꯥꯅ
ꯌꯥꯏ ꯌꯥꯏ ꯍꯥꯏꯗꯤ ꯃꯤꯁꯦ ꯎꯝ ꯃꯤꯁꯦ ꯌꯥꯝꯗꯅꯤ ꯒꯥꯔꯤ ꯃꯆꯥ ꯑꯗ ꯆꯠꯄ ꯗꯣ ꯑꯩꯈꯣꯏ ꯆ ꯆꯠꯂꯣꯏꯕ ꯑꯗꯨꯅ ꯒꯥꯔꯤ ꯃꯆꯥ ꯂꯩꯇꯕꯁꯨ ꯃꯌꯥꯝ ꯌꯥꯎꯋꯤꯅꯀꯣ ꯑꯗꯨꯅ ꯑꯩꯈꯣꯏ ꯒꯥꯔꯤ ꯃꯆꯥ ꯂꯥꯛꯄ ꯈꯔ ꯑꯗꯨ ꯅꯣꯏ ꯒꯥꯔꯤ ꯑꯆꯧꯕꯗꯧ ꯂꯥꯛꯄ ꯈꯔ ꯑꯗꯨꯝ ꯆꯠꯅ ꯆꯟꯅꯅꯕ ꯑꯗꯨꯝ ꯁꯤꯜ ꯂꯥꯡ ꯇꯧꯔꯒ ꯑꯗꯨꯝ ꯄꯨꯟꯅ ꯆꯠꯃꯤꯟꯅꯒꯁꯦ ꯑꯗ ꯅꯣꯏ ꯅꯣꯏ ꯀ ꯥꯏ ꯑꯝꯇ ꯀꯥꯏ ꯑꯃꯅꯤꯅꯤ ꯇꯨ ꯥꯏ ꯇꯥꯗ꯭ꯔꯦ ꯥꯏ
ꯆꯠꯄꯁꯦ ꯄꯨꯡ ꯀꯌꯥꯗꯥꯋꯥꯏꯗ ꯆꯠꯁꯦꯅ ꯈꯜꯂꯤꯒꯦ ꯕꯥꯥꯏꯒꯤ ꯑꯌꯥꯕꯗꯤ ꯕꯥꯥꯏꯒꯤ ꯑꯄꯥꯝꯕ ꯄꯨꯡꯗ ꯑꯝꯇ ꯍꯥꯏꯈ꯭ꯔꯅꯦ ꯍꯥꯢꯌꯨꯅꯦ ꯀꯠꯇꯕꯨ ꯌꯥ
ꯚꯏ ꯑꯩꯈꯣꯏꯗꯤꯀꯣ ꯑꯍꯤꯡ ꯂꯩꯔ ꯃꯤꯅꯀꯣ ꯉꯟꯇꯥ ꯑꯃꯗ ꯆꯠꯄꯅꯗꯤ ꯈꯔ ꯉꯟꯇꯥ ꯑꯌꯨꯛ ꯉꯟꯇꯥꯅ ꯆꯠꯈ꯭ꯔꯣ ꯑꯗꯨꯒ ꯅꯨꯡꯗꯥꯡꯔꯣꯝꯨꯛ ꯈ ꯈ ꯎ ꯁꯟꯗꯥ ꯑꯣꯏꯔꯝ ꯑꯗꯥꯏꯗ ꯍꯜꯂꯛꯑꯒ ꯒ꯭ꯌꯥꯟꯗꯟ ꯌꯨꯝ ꯌꯨꯝ ꯃ ꯃꯩ ꯌꯨꯝꯗ ꯄꯣꯊꯥꯅꯔꯨꯕꯀꯣ ꯑꯗꯨꯅꯗꯤ ꯈ ꯑꯗꯨ ꯃꯥꯜꯂꯦ ꯚꯥꯏ
ꯎꯝ ꯍ ꯍ ꯀꯃꯥꯏꯅ ꯇꯧꯖ꯭ꯔꯗꯤ ꯍꯥꯏꯗꯤ ꯅꯨꯡꯉꯥꯏꯅꯔꯨꯕ ꯍꯥꯏꯗꯤ ꯃꯤꯁꯨ ꯃꯃꯥ ꯃꯄꯥꯅ ꯄꯥꯈꯠꯄ ꯍꯣꯏꯣ ꯍꯧꯖꯤꯛꯀꯥꯟꯁꯤꯗꯤ ꯂꯥꯟꯁꯨ ꯂꯩ ꯍꯥꯏꯗꯤ ꯏꯔꯥꯡꯁ ꯐꯠꯁꯨ ꯐꯠꯇꯕꯅꯤꯅ ꯃꯃꯥ ꯃꯄꯥ ꯃꯈꯄꯥ ꯈꯔ ꯈ ꯊꯦꯡꯅ ꯍꯟꯖꯟꯗ ꯑꯩꯅꯁꯦ ꯄꯥꯈꯠꯅꯩꯑꯌꯦꯕ ꯍꯥꯏꯗꯤ ꯃꯃꯥ ꯃꯄꯥꯅ ꯌꯥꯝ ꯂꯨꯅ ꯆꯠ ꯈꯥꯟꯗ ꯍꯥꯏꯗꯤ ꯃꯊꯅ ꯄꯣꯛ
ꯃꯥꯅꯤ ꯃꯥ ꯃꯥꯅꯤ ꯃꯥ ꯍꯥꯏꯗꯤ ꯑꯩꯈꯣꯏ ꯑꯉꯥꯡ ꯑꯣꯏꯔꯤꯗꯁꯨ ꯑꯗꯨꯝ ꯇꯤꯟꯅ ꯑꯗꯨꯝ ꯃꯣꯏ ꯑꯗꯨꯝ ꯁꯨꯃꯥꯏ ꯁꯨꯃꯥꯏꯅ ꯇꯧꯋꯦ ꯀꯥꯏꯅ ꯑꯗꯨꯝ ꯍꯥꯏꯔꯛꯄ ꯈꯣꯠꯄ ꯂꯩꯅ ꯑꯁ ꯑꯩꯈꯣꯏꯅꯗꯤ ꯑꯁ ꯑꯩꯈꯣꯏꯅꯗꯤ ꯁꯨꯃꯥꯏꯅ ꯇꯧꯉꯥꯟꯅ ꯈꯟꯖꯕ ꯚꯥꯏ ꯏꯃꯥ ꯏꯄꯥꯅꯗꯤ ꯑꯩꯈꯣꯏꯁꯦ ꯌꯥꯝ ꯅꯨꯡꯗꯤꯤ ꯅꯨꯡꯁꯤꯖꯕ ꯥꯏ ꯁꯣꯒꯤ ꯗ ꯇꯧꯖꯕ ꯑꯗꯨꯏꯅꯤꯗ ꯑꯗꯨ ꯁꯥꯎꯔꯨꯕꯗꯤ ꯌꯥꯗꯦ ꯃꯤꯁꯨ ꯃꯤ ꯃꯆꯥ ꯑꯃꯁꯁꯨ ꯅꯨꯡꯁꯤꯖ ꯑꯃ ꯏꯄꯥꯅ ꯃꯣꯏ ꯃꯇꯝꯁꯨ ꯅꯨꯡꯁꯤꯖꯕꯅꯤ ꯑꯩꯈꯣꯏꯁꯨ ꯑꯩꯈꯣꯏ ꯃꯥꯣꯏ ꯕꯅ ꯑꯩꯈꯣꯏ ꯅꯨꯡꯁꯤꯗꯅ ꯀꯣ ꯚꯥꯏ
ꯑꯝ
ꯑꯩꯈꯣꯏ ꯃꯇꯥꯡ ꯃꯇꯥꯡ ꯌꯥꯔꯛꯇꯕꯤ ꯑꯩꯈꯣꯏꯁꯨ ꯂꯝꯊꯣꯛꯑ ꯊꯕꯛ ꯁꯨꯕ ꯍꯧꯔꯦ ꯈꯔ ꯑꯃꯅ ꯑꯗꯨꯝ ꯃꯥꯏ ꯃꯥꯏ ꯃꯥꯏꯊ ꯊꯣꯛꯄ ꯑꯗꯨꯝ ꯂꯩꯅꯔꯤ ꯈꯔ ꯑꯃꯅ ꯑꯗꯨꯝ
ꯎꯝ
ꯨ ꯑꯗꯨꯝ ꯃꯩ ꯃꯩ ꯁꯤꯟꯐꯝ ꯆꯥꯐꯝ ꯄꯥꯏꯅꯔ ꯑꯗꯨꯝ ꯂꯣꯏ ꯂꯩꯅꯈꯤꯅꯕ ꯑꯗꯨꯃꯥꯏꯅ ꯁꯨꯝ ꯃꯇꯥꯡ ꯃꯇꯥꯡꯅ ꯑꯗꯨꯝ ꯂꯥꯛꯄ ꯉꯥꯛꯅꯤ ꯕꯕꯥ ꯍꯥꯏꯗꯤ ꯃꯣꯏꯁꯨ ꯃꯩ ꯌꯥꯔꯝꯗꯕ ꯀꯌꯥꯗꯣ ꯍꯧꯖꯤꯛ ꯊꯣꯔꯒ ꯊꯕꯛ ꯁꯨ ꯆꯔꯛꯄ ꯑꯗꯨꯗꯒꯤ ꯀꯣꯏꯕ ꯆꯪꯉꯛꯄ ꯈꯣꯠꯄꯗ ꯀꯩꯝ ꯂꯩꯔꯛꯇꯕ ꯑꯗꯨꯝ ꯑꯩ ꯃꯤꯁꯦ ꯆꯥꯎꯔ ꯆꯥꯎꯔꯒ ꯑꯩꯗꯤ ꯃꯇꯝ ꯃꯇꯝꯒꯤ ꯃꯇꯨꯡ ꯏꯟꯅ ꯑꯍꯣꯡꯕ ꯅꯥꯏꯔꯒ ꯑꯗꯨꯝ ꯂꯩꯔꯕ ꯑꯣꯗꯣ ꯑꯗꯨꯒꯤ ꯇꯥꯏꯔ ꯇꯧꯥꯏꯅ ꯀꯩꯁꯨ ꯁꯥꯎꯔꯨ ꯌꯥꯗꯦꯗꯤ ꯃꯤꯗꯨ ꯅꯨꯡ ꯁꯤꯗꯕꯤ ꯀꯔꯦ
ꯍꯣꯏ ꯁꯉꯅ ꯂꯥꯏꯔꯤꯛ ꯇꯝꯅ ꯇꯝꯕ ꯑꯩꯈꯣꯏꯅ ꯍꯥꯏꯔꯤꯗꯒꯤ ꯑꯩꯈꯣꯏ ꯊꯔꯤ ꯀ ꯇꯥꯔꯁꯨ ꯍꯖ ꯍ ꯕꯥꯁ ꯂꯩ ꯀꯃꯂ ꯊꯄꯣꯛ ꯅ ꯊ ꯇꯧꯧꯕ ꯄ ꯍꯥꯏꯗꯤ ꯁꯦꯟꯐꯝ ꯍꯥꯏ ꯑꯃꯃꯝ ꯂꯦꯟꯃꯤꯟ ꯂꯩꯐꯝꯅꯤ ꯊꯣꯛꯄꯅꯤ ꯍꯥꯏꯗꯤ ꯂ ꯇꯝꯖꯩꯩ ꯅꯣꯏꯗꯤ ꯃꯣꯏꯁꯨ ꯂꯣꯏ ꯇꯝꯃꯣꯏ ꯍꯥꯏꯕ ꯂꯩ ꯅꯤ ꯑ ꯑꯥ ꯄꯥꯏꯕ ꯑꯅ ꯄꯥꯏꯕꯅꯤ ꯍꯥꯏꯗꯤ ꯑꯗꯨꯃꯥꯏꯅ ꯂꯣꯏꯅ ꯇꯧꯅꯩ ꯍꯥꯏꯇꯥꯔꯦ ꯊꯕꯛꯁꯦ ꯃꯁꯥ ꯃꯁꯥꯒꯤ ꯍꯣꯏ ꯁꯨꯃꯥꯏꯅ ꯇꯧꯁꯦ ꯑꯩꯁꯨ ꯍꯣꯔꯦꯟꯗꯨ ꯒ꯭ꯔꯨꯞꯇꯨ ꯁꯦꯝꯒꯦ ꯑꯗꯨꯒ ꯄꯨꯟꯅ ꯆꯠꯃꯤꯟꯅꯔꯁꯦ ꯑꯗꯨꯒ